ꯍꯜꯂꯣ ꯑꯥ ꯇꯥꯏ
ꯄꯤꯛꯅ ꯇꯥꯕ꯭ꯔꯥ
ꯑꯥ ꯁꯦꯡꯅ ꯐꯖꯅ ꯇꯥꯏ
ꯍꯧꯅ ꯑꯗꯨꯝ ꯇꯥꯕ ꯅꯠꯇ꯭ꯔꯣ
ꯎꯝ ꯌꯥꯝ ꯀꯟꯅꯗꯤ ꯍꯧꯕꯗꯤ ꯍꯧꯗꯦ ꯑꯗꯨꯁꯨ ꯇꯥꯏ꯫
ꯁꯤꯅ ꯍꯧꯕ ꯍꯦꯟꯕ꯭ꯔꯥ
ꯑꯥ ꯍꯦꯜꯂꯦ
ꯑꯣ ꯁꯨꯃꯥꯏꯅ ꯉꯥꯡꯉꯛꯑꯒꯦ ꯑꯗꯨꯗꯤ ꯃꯥꯏꯀ꯭ꯔꯣꯐꯣꯟ ꯃꯄꯥꯁꯤꯗ ꯆꯪꯖꯜꯂꯒ ꯉꯥꯡꯕ ꯑꯃꯗ ꯀꯥ ꯑꯣꯏꯔꯦ ꯑꯗꯨꯗꯤ
ꯑꯣ ꯍꯣꯏ ꯉꯥꯡꯉꯣ ꯑꯗꯨꯅ ꯑꯣꯏꯅ ꯁꯦꯡꯅ ꯐꯖꯅ ꯂꯧꯖꯤꯜꯂꯦ꯫
ꯅꯣꯏ ꯍꯣꯁꯇꯦꯜ ꯉꯁꯤꯗꯤ ꯏꯆꯤꯛ ꯆꯤꯛꯏ ꯃꯤ ꯃꯈꯩ ꯀꯥꯏ ꯀꯥꯏ ꯆꯠꯅꯈ꯭ꯔꯒꯦ ꯁꯨꯇꯤ ꯑꯣꯏꯕꯁꯤꯗ ꯀꯣꯏ ꯆꯠꯅꯈ꯭ꯔꯕꯣ
ꯆꯠꯅꯗꯦ ꯉꯁꯤꯗꯣ ꯑꯩꯈꯣꯏꯗ ꯂꯣꯏ ꯂꯩꯔꯝꯕꯅꯦ ꯉꯁꯤꯗꯣ ꯑꯗꯣ ꯑꯩꯅ ꯆꯠꯂꯣꯅ ꯇꯥꯟꯊꯣꯛꯈ꯭ꯔꯕ ꯉꯁꯤ ꯈꯣꯏꯁꯨ ꯌꯥꯝ ꯂꯥꯡꯉꯕ ꯑꯗꯨꯗꯨꯒ ꯑꯩꯅ ꯃꯈꯥꯗ ꯂꯩꯔꯝꯃꯣ ꯉꯁꯤꯗꯤ ꯑꯩ ꯉꯥꯏꯍꯥꯛ ꯂꯩꯔꯒ ꯀꯨꯝꯊꯔꯛꯀꯦꯅ ꯍꯥꯏꯔꯦ ꯑꯗꯩ ꯃꯣꯏꯁꯦ ꯍꯧꯖꯤꯛ ꯂꯣꯏꯅ ꯍꯧꯔꯒ ꯆꯠꯈ꯭ꯔꯦ ꯑꯗꯨꯏꯅꯤ ꯈꯔ ꯇꯨꯝꯃꯤꯟ ꯂꯩꯔꯤꯁꯦ
ꯑꯣ ꯃꯣꯏ ꯉꯁꯤ ꯃꯣꯏ ꯂꯥꯡꯉꯗꯤ ꯊꯕꯛ ꯇꯧꯕ ꯌꯥꯗꯦꯕ ꯅꯠꯇ꯭ꯔꯥ ꯄꯩꯁꯥ ꯇꯥꯟ ꯌꯥꯗꯦꯕ ꯑꯗꯨꯅ ꯇꯥꯟꯊꯈ꯭ꯔꯕ
ꯍꯣꯏ ꯑꯩꯒꯤ ꯑꯣꯐꯤꯁꯀꯤ ꯊꯕꯛ ꯑꯃ ꯇꯧꯕꯁꯦ ꯁꯤꯁꯤ ꯈꯔ ꯃꯣꯏꯁꯨ ꯂꯩꯔꯗꯤ ꯈꯔ ꯌꯥꯗꯦꯕ ꯑꯗꯨꯗꯨꯅ ꯑꯩ ꯑꯣꯐꯤꯁꯀꯤ ꯊꯕꯛꯁꯤ ꯇꯧꯔꯤꯀꯥꯟꯗꯗꯤ ꯃꯣꯏ ꯂꯩꯔꯅꯣꯅ ꯍꯥꯏꯈ꯭ꯔꯦ ꯑꯩꯅ
ꯐꯔꯦ ꯐꯔꯦ ꯑꯗꯨꯃꯥꯏꯅ ꯑꯣꯐꯤꯁ ꯑꯋꯥꯔꯗꯗꯤ ꯃꯤ ꯂꯥꯡꯍꯜꯂꯣꯏꯗꯕꯅꯤ ꯅꯠꯇ꯭ꯔꯗꯤ ꯃꯊꯛ ꯊꯣꯡꯕꯗꯒꯤ ꯌꯥꯝꯅ ꯑꯩꯈꯣꯏꯗ ꯑꯀꯟꯕ ꯆꯩꯔꯥꯛ ꯑꯃ ꯄꯤꯔꯛꯑꯦꯕ
ꯑꯧ ꯇꯧꯋꯦꯕ ꯑꯗꯣ ꯑꯩꯅ ꯍꯥꯏꯕꯅꯦ ꯃꯣꯏꯗ ꯉꯔꯥꯡ ꯅꯣꯏꯁꯨ ꯑ ꯀꯩꯅꯣ ꯇꯧꯔꯗꯤ ꯌꯥꯔꯣꯏ ꯅꯣꯏꯅ ꯇꯧꯕꯗꯣ ꯐꯖꯅ ꯇꯧꯗ꯭ꯔꯗꯤ ꯍꯥꯏ ꯑꯗꯨ ꯃꯣꯏ ꯉꯁꯤꯗꯩꯗꯤ ꯈꯔ ꯒꯌꯥꯟ ꯇꯥꯒ꯭ꯔꯦ ꯑꯗꯨꯗꯨꯅ ꯋꯥꯔꯤ ꯁꯥꯟꯅꯕꯗꯣ ꯇꯞꯅ ꯇꯞꯅꯒ ꯁꯥꯟꯅꯩꯌꯦ ꯃꯣꯏꯁꯨ ꯋꯥ ꯍꯥꯏꯕꯗ ꯇꯞꯅ ꯇꯞꯅ ꯍꯥꯏꯔꯦꯕ
ꯐꯔꯦ ꯐꯔꯦ ꯑꯗꯨꯗꯤ ꯇꯧꯉꯩꯗꯤ ꯇꯧꯔꯒ ꯐꯖꯅ ꯑꯈꯣꯏꯗ ꯀꯅꯗꯔꯥꯗꯤ ꯀꯥꯟꯅꯗꯦ ꯑꯗꯨ ꯐꯔꯦ ꯆꯥꯛ ꯏꯁꯤꯡꯗꯤ ꯆꯔꯕꯣ ꯀꯃꯥꯏ ꯇꯧꯒꯦ
ꯎꯝ ꯆꯥꯛꯇꯤ ꯆꯥꯔꯦ ꯉꯁꯤꯗꯣ ꯉꯁꯤꯗꯤ ꯆꯥꯛꯁꯦ ꯈꯔ ꯊꯦꯡꯅꯁꯨ ꯆꯥꯕ ꯑꯗꯨꯏꯗꯨꯅ ꯑꯥ ꯍꯩ ꯆꯥꯅꯤꯡꯉꯛꯀꯨꯝ ꯇꯧꯋꯦꯅ ꯑꯩꯈꯣꯏ ꯁꯤꯗ ꯎꯝ ꯂꯝꯕꯤꯗ ꯖꯥꯝ ꯌꯥꯝ ꯄꯥꯜꯂꯦꯕ ꯑꯗꯨ ꯖꯥꯝꯗꯣ ꯍꯦꯛꯎꯁꯦꯅ ꯍꯥꯏꯅꯔꯝꯕꯅꯦ ꯑꯗꯨꯗꯨꯒꯤ ꯂꯩꯔꯤ ꯆꯥꯛ ꯆꯥꯔꯕꯣ
ꯑꯩꯁꯨ ꯆꯥꯛ ꯆꯥꯔꯦ ꯑꯩꯁꯨ ꯍꯩ ꯑꯃꯗꯤ ꯆꯥꯅꯤꯡꯉꯝꯕꯅꯤ ꯉꯁꯤꯗꯤ ꯄꯨꯡ ꯑꯃ ꯇꯥꯔꯦ ꯆꯥꯛ ꯆꯥ ꯀꯥꯟꯗ ꯊꯦꯡꯉꯦ ꯉꯁꯤ ꯁꯨꯇꯤ ꯅꯨꯃꯤꯠꯅꯤꯅ ꯌꯥ ꯍꯧꯁꯤ ꯄꯨꯝꯈꯩ ꯊꯦꯡꯈ꯭ꯔꯦ ꯑꯗꯨꯅ ꯖꯥꯝ ꯃꯇꯝ ꯑꯣꯏꯔꯕ꯭ꯔꯣ ꯍꯧꯖꯤꯛꯁꯤꯕꯣ
ꯑꯣꯏꯔꯦ ꯖꯥꯝ ꯖꯥꯝ ꯈꯨꯟꯅꯕꯒꯤ ꯃꯤ ꯃꯈꯩꯁꯤꯅꯅꯦ ꯂꯝꯕꯤꯗ ꯖꯥꯝ ꯉꯥꯛꯇ ꯉꯥꯏꯔꯦ ꯂꯝꯕꯤ ꯀꯣꯏꯂꯥꯁ ꯀꯥꯗꯣ ꯖꯥꯝ ꯃꯆꯨ ꯆꯨꯔꯦꯕ ꯑꯗꯨꯅ ꯑꯗꯨꯝ ꯎꯔꯁꯨ ꯑꯗꯨꯝ ꯆꯥꯅꯤꯡꯅꯕꯗꯣ ꯃꯤ ꯃꯈꯩꯁꯤ ꯅꯨꯡꯇꯤ ꯈꯨꯗꯤꯡꯒꯤ ꯆꯥꯔꯁꯨ ꯑꯗꯩ ꯍꯧꯖꯤꯛꯁꯦ ꯖꯥꯝ ꯍꯦꯛ ꯄꯒꯤ ꯃꯊꯪ ꯃꯊꯪ ꯑꯃ ꯇꯧꯔꯤ ꯍꯥꯏꯕ ꯃꯊꯪ ꯃꯊꯪ ꯍꯦꯛꯅꯔꯤ
ꯍꯣꯏꯅꯦ ꯃꯥꯅꯤꯅꯦ ꯍꯩꯅꯧ ꯃꯇꯝ ꯑꯃꯨꯛ ꯇꯧ ꯍꯩꯀꯔꯨ ꯃꯇꯝ ꯑꯃꯨꯛ ꯇꯧ ꯑꯗꯩ ꯍꯧꯖꯤꯛꯅ ꯖꯥꯝ ꯍꯦꯛꯄꯩ ꯃꯇꯝ ꯑꯗꯨ ꯖꯥꯝ ꯍꯦꯛꯄꯁꯤ ꯋꯥꯗꯤ ꯌꯥꯝ ꯋꯥꯕꯅꯦ ꯍꯥꯏꯗꯤ ꯃꯥꯁꯦ ꯃꯈꯥꯗ ꯇꯥꯒ ꯇꯥꯔꯒꯗꯤ ꯀꯥꯏꯔꯒ ꯃꯥꯁꯦ ꯑꯃꯨꯛ ꯆꯥꯕꯁꯨ ꯌꯥꯗꯦꯗꯅ ꯑꯗꯩ ꯃꯨꯟꯗ꯭ꯔꯒꯗꯤ ꯆꯥꯕ ꯍꯥꯎꯕ ꯄꯣꯠꯁꯨ ꯅꯠꯇꯕꯅꯤꯅ ꯃꯥꯁꯤ ꯖꯥꯝ ꯍꯦꯛꯄꯗꯨꯗꯤ ꯅꯣꯏ ꯆꯩꯅ ꯍꯦꯛꯏꯔ ꯅꯠꯇ꯭ꯔꯒ ꯀꯥꯔ ꯍꯦꯛꯏꯔ
ꯑ ꯑꯗꯨꯏꯗꯣ ꯑꯩꯈꯣꯏ ꯁꯤꯗ ꯏꯃꯥꯟꯅꯕ ꯈꯔꯁꯨ ꯂꯩꯌꯦꯕ ꯑꯗ ꯃꯣꯏꯅ ꯑꯣꯏꯅ ꯍꯦꯛ ꯄꯤꯔꯒꯦ ꯍꯥꯏꯌꯦ ꯃꯣꯏ ꯀꯥꯗ꯭ꯔꯗꯤ ꯆꯩꯗꯣ ꯃꯈꯥ ꯇꯥꯕꯗꯣ ꯑꯃꯨꯛ ꯌꯥꯔꯣꯏꯅ ꯑꯗꯨꯗꯨꯒꯤ ꯃꯣꯏ ꯍꯦꯛꯄꯤꯒꯦꯌꯦ ꯑꯗꯣ ꯑꯩꯈꯣꯏꯅ ꯈꯨꯜꯂꯅꯤ ꯑꯣꯏꯅ ꯇꯥꯔꯛ ꯇꯥꯔꯛꯄꯗꯣ
ꯍꯣꯏ ꯃꯥꯅꯦ ꯑꯗꯨꯃꯥꯏꯅ ꯇꯧꯗ꯭ꯔꯗꯤ ꯑꯗꯨ ꯗꯣ ꯑꯩꯈꯣꯏ ꯄ꯭ꯂꯥꯁꯇꯤꯛꯀꯨꯝꯕ ꯑꯄꯥꯛꯄ ꯑꯃ ꯊꯥꯕ꯭ꯔꯥ ꯅꯠꯇ꯭ꯔꯒꯅ ꯐꯤ ꯑꯃ ꯊꯥꯔꯒ ꯃꯣꯝꯄꯥꯛ ꯐꯤꯗꯛ ꯐꯠꯇꯕꯒꯨꯝ ꯊꯥꯔ ꯌꯥꯗ꯭ꯔꯗꯤ ꯌꯥꯗꯔꯗꯤ ꯅꯠꯇ꯭ꯔꯗꯤ ꯃꯈꯥ ꯇꯥꯔꯗꯤ ꯀꯥꯏꯔꯗꯤ ꯂꯧꯈꯠꯄꯗꯨ ꯌꯥꯗꯦꯗꯅ ꯅꯨꯡꯖꯦꯡ ꯌꯥꯎꯕꯅꯤ ꯂꯣꯏ ꯀꯦꯡꯕꯅꯤꯅ ꯇꯧꯔꯤꯁꯦ
ꯑꯣ ꯍꯣꯏ ꯑꯗꯨꯃꯥꯏꯅ ꯇꯧꯋꯦ ꯑꯗꯨꯗꯤ ꯑꯩꯈꯣꯏꯗꯣ ꯐꯤ ꯄꯨꯗꯧꯁꯨ ꯐꯤꯁꯦ ꯄꯨꯐꯝ ꯂꯥꯛꯄꯝ ꯑꯃ ꯈꯪꯗ꯭ꯔꯦꯕ ꯍꯥꯏꯗꯤ ꯖꯥꯝꯗꯨ ꯑꯗꯨ ꯌꯥꯝꯁꯨ ꯆꯨꯒꯟꯕꯅꯤꯅ ꯐꯤꯗꯣ ꯑꯃꯨꯛ ꯆꯨꯈ꯭ꯔꯗꯤ ꯑꯗꯨꯁꯨ ꯑꯃꯨꯛ ꯄꯥꯝꯃꯨꯕ ꯑꯗꯨꯗꯨꯅ ꯁꯥꯇꯤꯟꯗꯣ ꯑꯣꯏꯅ ꯄꯨꯔꯁꯦ ꯍꯥꯏꯅꯔꯦ ꯁꯥꯇꯤꯟꯗꯨꯒꯤꯗ ꯑꯩ ꯈꯔ ꯇꯥꯔꯛ ꯇꯥꯔꯛꯄꯗꯣ ꯑꯣꯏꯅ ꯈꯔ ꯈꯨꯜꯂꯁꯤꯅ
ꯁꯇꯤꯟꯗꯩꯀ ꯇꯧꯔꯗꯤ ꯁꯇꯤꯟꯗꯤ ꯑꯄꯥꯛꯄ ꯇꯧꯗꯩ ꯌꯥꯔꯣꯏꯅꯦ ꯄꯤ ꯄꯥꯄ ꯑꯣꯏꯔꯦ ꯁꯥꯇꯤꯟ ꯀꯌꯥ ꯄꯥꯏꯔ ꯇꯧꯗꯣꯏꯕ ꯑꯗꯨꯗꯤ
ꯁꯥꯊꯤꯟ ꯑꯅꯤꯗꯤ ꯄꯨꯗꯣꯏꯅꯦ ꯑꯗꯨ ꯈꯪꯗꯦ ꯑꯗꯨ ꯀꯃꯥꯏꯅꯅꯣ ꯌꯥꯗꯣꯏꯔ ꯌꯥꯔꯣꯏꯗꯨꯏꯔꯥ ꯃꯑꯣꯡꯗꯣ ꯌꯦꯎꯔꯒꯦ ꯅꯠꯇ꯭ꯔꯗꯤ ꯀꯩꯅꯣ ꯇꯧꯗꯔꯦꯕ ꯐꯤꯁꯤ ꯂꯩꯇ꯭ꯔꯕ ꯑꯃꯨꯕꯁꯨ ꯑꯃꯨꯛ ꯂꯩꯇꯕ
ꯍꯣꯏꯅꯦ ꯆꯨꯒꯟꯕ ꯄꯣꯠꯅꯤꯅ ꯃꯥꯂꯦ ꯑꯗꯨ ꯅꯨꯖꯥꯝꯗꯨꯗꯤ ꯀꯔꯝꯕ ꯃꯑꯣꯡꯗ ꯆꯥꯏ ꯑꯗꯨꯝ ꯆꯥꯝꯊꯣꯛꯑꯒ ꯑꯗꯨꯝꯆꯥ ꯑꯆꯥꯄꯣꯠ ꯆꯥꯕꯗꯧ ꯆꯥꯕ꯭ꯔꯥ ꯅꯠꯇ꯭ꯔꯒꯅ ꯑꯩꯈꯣꯏ ꯃꯣꯔꯣꯛ ꯑꯇꯦꯛꯄ ꯇꯧꯔ ꯃꯦꯠꯂ ꯆꯥꯕ꯭ꯔꯥ ꯀꯃꯥꯏꯅ ꯇꯧꯏ
ꯑꯣ ꯑꯗꯣ ꯑꯗꯨꯝ ꯆꯥꯝꯊꯣꯛꯑꯒ ꯆꯥꯕꯁꯨ ꯌꯥꯎꯋꯦ ꯑꯗꯩꯗꯤ ꯃꯦꯠꯂꯒ ꯆꯥꯕꯁꯨ ꯌꯥꯎꯋꯦ ꯅꯣꯡꯃ ꯑꯝꯗꯤ ꯑꯩꯈꯣꯏꯁꯦ ꯐꯖꯅ ꯃꯦꯠꯂꯦꯕ ꯑꯗꯨꯗꯨꯒ ꯑꯩꯈꯣꯏ ꯁꯤꯒꯤ ꯃꯅꯥꯛꯇ ꯗꯨꯀꯥꯟ ꯈꯔ ꯂꯩꯑꯦꯕ ꯑꯗꯨꯗ ꯗꯨꯀꯥꯟ ꯐꯝꯕ ꯏꯅꯦ ꯑꯃ ꯂꯩ ꯃꯥꯗꯤ ꯌꯥꯝ ꯐꯩꯌꯦꯕ ꯑꯗꯨ ꯃꯥꯅ ꯎꯝ ꯐꯖꯅ ꯃꯦꯠꯄꯤꯔꯒ ꯃꯥꯥꯏ ꯐ꯭ꯔꯤꯖꯇ ꯊꯝꯕꯤꯔꯦ ꯉꯥꯏꯍꯥꯛ ꯑꯗꯨꯒ ꯏꯪ ꯏꯪ ꯂꯥꯎꯅ ꯆꯥꯏꯌꯦ ꯑꯁ ꯑꯗꯨꯗꯤ ꯈꯨꯍꯥꯎ ꯑꯃ ꯇꯧꯋꯦ ꯑꯗꯨꯗꯩ ꯆꯥꯒꯤꯕꯨꯗꯤ ꯑꯩꯈꯣꯏꯁꯦ ꯍꯤꯖꯥꯛꯁꯦ ꯍꯦꯟꯅ ꯄꯥꯝꯈꯔꯦꯕ ꯅꯍꯥꯟꯈꯩꯗꯤ ꯌꯥꯝ ꯊꯣꯏꯅ ꯄꯥꯝꯃꯝꯗꯦꯕ
ꯑꯁ ꯅꯪ ꯐ꯭ꯔꯤꯖꯇ ꯊꯝꯃ ꯑꯗꯨꯃꯥꯏꯅ ꯃꯦꯠꯂ ꯆꯥꯕ ꯑꯩ ꯊꯝꯃꯣꯏ ꯌꯣꯡꯕ ꯏꯪꯗꯧ ꯋꯥꯠꯂꯤ ꯍꯥꯏ ꯈꯨꯏꯪ ꯑꯃ ꯏꯪꯗꯧ ꯃꯥꯜꯂꯦ ꯑꯗꯨꯗꯤ ꯆꯥꯕꯨ ꯆꯥꯅꯤꯡꯉꯦ ꯑꯩ ꯑꯩ ꯖꯥꯡꯖꯥ ꯆꯥꯕꯗꯁꯨ ꯌꯥꯝ ꯐꯕꯁꯨ ꯑꯣꯏꯕꯅꯤꯅꯦ ꯇꯧꯔꯤꯁꯦ ꯍꯥꯎꯁꯨ ꯍꯥꯎꯕꯅꯤ ꯃꯥꯁꯦ ꯑꯩꯈꯣꯏꯗꯒꯤ ꯥꯖꯥꯝꯁꯤ ꯆꯥꯕ ꯂꯣꯏꯔꯒ ꯑꯃꯨꯛ ꯑꯩꯈꯣꯏ ꯃꯁꯦꯟ ꯂꯩꯗꯨ ꯆꯨꯕ ꯆꯨꯗ꯭ꯔꯒ ꯂꯩ- ꯇꯤꯡꯊꯣꯛꯅꯔ ꯌꯦꯡꯕꯗꯁꯨ ꯅꯨꯡꯉꯥꯏꯕꯅꯤ
ꯍꯣꯏ ꯌꯦꯡꯅꯩꯌꯦ ꯑꯗꯨꯒꯅꯦ ꯖꯥꯝꯁꯦ ꯀꯩꯅꯣ ꯇꯧꯅꯗꯣꯏꯅꯦꯕ ꯑ ꯀꯩꯅꯣ ꯇꯧꯔꯒꯗꯤ ꯀꯔꯤ ꯑꯃ ꯃꯣꯔꯣꯛ ꯑꯃ ꯑꯁꯥꯡꯕꯤꯗꯣ ꯃꯤꯡ ꯀꯩ ꯍꯥꯏꯈ꯭ꯔꯦ ꯀꯥꯎꯈ꯭ꯔꯦꯅꯦ ꯑꯃ ꯃꯣꯔꯣꯛ ꯈꯔ ꯑꯆꯧꯕ ꯅꯠꯇꯕ ꯑꯃ ꯊꯥꯡꯕꯤꯁꯦ ꯁꯤꯁꯤꯗ ꯍꯥꯞꯆꯤꯜꯂꯦꯗꯅ ꯑꯧ ꯑꯧ ꯃꯔꯣꯛ ꯑꯇꯦꯛꯞ ꯗꯣ ꯑꯗꯨꯏꯗꯣ ꯑꯗꯨꯒ ꯑꯣꯏꯅꯅꯦ ꯍꯥꯞꯄꯅ ꯍꯦꯟꯅ ꯄꯛꯅꯩꯌꯦꯕ ꯃꯥꯗꯣ ꯑꯗꯨꯗꯨꯅ ꯑꯗꯨ ꯇꯧꯔꯛꯗꯤ ꯈꯤꯇꯪ ꯑꯗꯣ ꯃꯌꯥꯟꯗꯣ ꯈꯔ ꯍꯥꯞꯆꯤꯟꯈꯤꯕ ꯑꯩ ꯆꯨꯕꯗꯤ ꯈꯔ ꯐꯗꯣꯏꯅꯦꯕ ꯑꯗꯨꯗꯨꯅꯅꯦ ꯑꯩꯈꯣꯏꯅ ꯍꯧꯖꯤꯛꯀꯤ ꯈꯔ ꯑꯃꯅ ꯑꯗꯨ ꯆꯥꯍꯜꯂꯦ ꯑꯗꯩ ꯈꯔ ꯑꯃꯅ ꯑꯃꯦꯠꯄꯗꯨ ꯆꯥꯔꯦ ꯑꯗꯨꯗꯨꯒ ꯀꯌꯥꯝ ꯁꯨꯕꯅꯣꯗꯣ ꯌꯦꯡꯅꯔꯤꯅꯦ ꯑꯩꯈꯣꯏꯗꯣ ꯑꯣꯟꯁꯤꯟ ꯑꯣꯟꯁꯤꯟꯅꯔꯒ
ꯅꯣꯏꯗꯤ ꯖꯥꯝ ꯆꯥꯕꯗ ꯅꯠꯇꯅ ꯖꯥꯝꯒꯤ ꯑꯦꯛꯄꯤꯔꯤꯃꯦꯟꯁꯨ ꯃꯌꯥꯝ ꯇꯧꯔꯒ ꯌꯦꯡꯅꯔꯛꯑꯦꯅꯦ ꯆꯥꯕꯩ ꯀꯌꯥꯝ ꯆꯨꯏ ꯆꯨꯗꯦꯒ ꯍꯥꯏꯕꯒꯤ ꯆꯥꯡꯗ ꯖꯥꯝꯗꯣ ꯑꯗꯨꯃꯥꯏꯅ ꯃꯦꯠ ꯂ ꯆꯥꯕꯗꯣ ꯑꯩꯈꯣꯏ ꯀꯥꯂꯦꯟ ꯊꯥꯗ ꯑꯩꯈꯣꯏ ꯖꯥꯝꯁꯦ ꯍꯦꯛ ꯎꯔꯅꯤꯗꯅ ꯑꯗꯣ ꯖꯥꯝꯒꯤ ꯈꯣꯡꯗ ꯍꯥꯞꯐꯝꯃ ꯆꯥꯕꯗꯣ ꯌꯥꯝ ꯍꯥꯎꯕꯅꯤ ꯇꯧꯔꯤꯁꯤ ꯍꯛꯆꯥꯡꯗꯁꯨ ꯌꯥꯝ ꯐꯕ ꯑꯣꯏꯕꯅꯤ ꯖꯥꯝꯁꯦ ꯑꯩꯈꯣꯏꯒꯤ ꯗꯥꯏꯕꯤꯇꯤꯁ ꯂꯩꯕ ꯃꯤ ꯃꯈꯩꯒꯤꯁꯨ ꯖꯥꯝꯁꯦ ꯄꯨꯔꯥ ꯑꯩꯈꯣꯏꯒꯤ ꯃꯣꯏꯅ ꯃꯔꯨꯒꯥꯁꯦ ꯐꯖꯅ ꯇꯛꯈꯥꯏꯔꯒ ꯆꯥꯕ ꯃꯤꯒꯁꯨ ꯌꯥꯎꯅꯕꯅꯤ ꯗꯥꯏꯕꯤꯇꯤꯁꯀꯤ ꯌꯥꯝ ꯐꯩꯌꯦꯅ ꯇꯧꯔꯤꯁꯤ ꯅꯣꯏꯒꯤ ꯗꯥꯏꯄꯤ ꯗꯥꯏꯄꯤꯗꯤꯁꯨ ꯂꯩꯔꯔꯣꯏꯅꯦ ꯑꯗꯨꯗꯤ
ꯑꯥ ꯑꯗꯨ ꯍꯣꯏ ꯑꯩꯈꯣꯏꯗꯤ ꯈꯪꯕꯨꯗꯤ ꯈꯪꯗꯦ ꯍꯥꯟꯅ ꯗꯥꯏꯕꯤꯇꯤꯁ ꯍꯧꯖꯤꯛ ꯀꯤꯗꯣ ꯆꯥꯅꯩ ꯍꯥꯏꯕꯗꯣ ꯑꯗꯨꯗꯣ ꯑꯩꯈꯣꯏꯅ ꯆꯥꯕ ꯀꯥꯟꯗꯗꯤꯅꯦ ꯍꯧꯖꯤꯛꯀꯤ ꯃꯔꯨꯁꯤꯗꯤ ꯂꯧꯊꯣꯛꯑꯦꯕ ꯑꯗꯣ ꯃꯔꯨꯗꯨ ꯆꯥ ꯌꯥꯏ ꯍꯥꯏꯗꯨꯗꯤ ꯉꯁꯤ ꯈꯛꯇ ꯅꯪꯅ ꯍꯥꯏꯔꯀꯥꯟꯗ ꯈꯛꯇ ꯈꯪꯉꯦ ꯅꯍꯥꯟꯈꯩꯗꯤ ꯑꯃꯨꯛ ꯈꯪ ꯗꯤ ꯆꯥ ꯌꯥꯏ ꯍꯥꯏꯕꯗꯣ ꯑꯩꯈꯣꯏꯗꯤ ꯍꯨꯟꯗꯣꯛꯏꯅꯦ ꯑꯗꯨꯏꯗꯣ
ꯃꯥꯏꯗꯨ ꯃꯕꯨꯁꯤ ꯑꯩꯈꯣꯏꯒꯤ ꯀꯩꯅꯣ ꯑꯣꯏꯅ ꯄꯥꯎ ꯄꯥꯎꯇꯔ ꯑꯣꯏꯅ ꯁꯦꯝꯃꯒ ꯑꯗꯨꯃꯥꯏꯅ ꯆꯥꯅꯕ ꯑꯣꯏꯔꯝꯗꯧ ꯃꯥꯂꯦ ꯑꯩꯁꯨ ꯐꯖꯅꯗꯤ ꯈꯪꯗꯦ ꯍꯥꯏꯐꯦꯠ ꯁꯨꯝꯃꯤꯌꯥꯝ ꯑꯍꯜ ꯑꯃꯗꯩ ꯁꯨꯝ ꯇꯥꯈꯤꯕ ꯍꯥꯏꯇꯥꯔꯦ ꯑꯗꯨ ꯑꯗꯨꯝ ꯃꯁꯥ ꯆꯥꯔꯤ ꯆꯞ ꯃꯥꯟꯅꯩꯗ ꯍꯥꯏꯗꯤ ꯄꯥꯎꯗꯔ ꯁꯦꯝꯃꯒ ꯃꯔꯨ ꯇꯛꯈꯥꯏꯕ ꯍꯥꯏꯁꯤꯗꯤ ꯍꯌꯦꯡ ꯃꯁꯥꯗꯣ ꯐꯪꯗ꯭ꯔꯀꯥꯟꯗ ꯆꯥꯅꯉꯥꯏ ꯋꯥꯅꯤꯗꯅ ꯑꯗꯨꯏꯅꯤ ꯑꯗꯣ ꯍꯧꯖꯤꯛꯇꯤ ꯍꯧꯖꯤꯛ ꯐ꯭ꯔꯦꯁ ꯑꯣꯏꯕ ꯑꯩꯈꯣꯏ ꯎꯍꯩ ꯃꯆꯥꯗꯨꯣ ꯐꯪꯕꯅꯤꯅ ꯑꯗꯨ ꯐꯖꯅ ꯆꯍꯥꯎꯔꯣ ꯐ꯭ꯔꯤꯖꯇ ꯍꯥꯞꯄꯒ ꯐꯖꯅ ꯑꯗꯨ ꯑꯣꯏꯅ ꯇꯧꯔꯣ ꯆꯥꯛ ꯆꯥꯗꯕꯤꯗ
ꯎꯝ ꯍꯣꯏ ꯍꯩ ꯃꯈꯩꯁꯦ ꯐ꯭ꯔꯦꯁ ꯑꯣꯏꯔꯤꯀꯥꯗꯅ ꯂꯣꯏ ꯍꯥꯎꯋꯤꯗꯅ ꯑꯌꯥꯝꯕꯅ ꯍꯥꯎꯕꯁꯦ ꯑꯗꯩꯗꯤ ꯍꯛꯆꯥꯡꯁꯨ ꯑꯗꯨꯅ ꯍꯦꯟꯅ ꯐꯕ ꯍꯦꯟꯕꯗꯣ ꯑꯗꯒꯤꯗꯤ ꯀꯩꯅꯣꯗꯣ ꯁꯨꯝ ꯂꯩꯁꯟꯒ꯭ꯔꯥꯗꯤ ꯄꯨꯝꯕ ꯈꯣꯠꯄ ꯍꯥꯏꯕ ꯑꯃꯁꯨ ꯌꯥꯎꯔꯛꯀꯅꯤ ꯑꯗꯩꯗꯤ ꯎꯃ ꯍꯧꯖꯤꯛ ꯃꯇꯝꯗꯣ ꯍꯩꯅꯧ ꯃꯇꯝ ꯑꯃꯁꯨ ꯌꯥꯝ ꯀꯟꯅ ꯇꯧꯔꯝꯗ꯭ꯔꯣ ꯃꯔꯛ ꯑꯃ ꯑꯗꯣ ꯍꯧꯖꯤꯛꯁꯨ ꯈꯔ ꯈꯔꯕꯨꯗꯤ ꯍꯩꯩꯅꯧꯁꯦ ꯄꯥꯟꯅꯩꯌꯦꯕ ꯑꯗꯨ ꯑꯣꯏꯁꯨ ꯄꯨꯝꯖꯤꯜꯂꯛꯄꯅ ꯍꯥꯟꯅ ꯍꯥꯟꯕꯩ ꯇꯥꯏꯞꯇ ꯇꯧꯔꯦꯕ ꯑꯩꯈꯣꯏ ꯍꯩꯅꯧꯈꯩꯁꯦ ꯂꯝꯕꯤꯗ ꯄꯥꯟꯕ ꯃꯈꯩꯗꯣ ꯍꯦꯛ ꯄꯥꯥꯁꯨ ꯉꯝꯗ꯭ꯔꯕ ꯑꯩꯈꯣꯏꯅ ꯑꯗꯣ ꯑꯩꯈꯣꯏꯅ ꯉꯝꯕ ꯆꯥꯡꯁꯤꯅꯅꯦ ꯂꯣꯏꯅ ꯄꯨꯝꯃꯒ ꯀꯦꯝ ꯍꯥꯏꯗꯤ ꯌꯥꯗꯕꯗꯣ ꯍꯦꯛꯄꯗ ꯉꯥꯏꯕ ꯑꯣꯏꯔꯁꯨ ꯑꯗꯨꯃꯥꯏꯅꯗꯤ ꯈꯔꯥ ꯇꯧꯑꯦ ꯑꯗꯣ ꯅꯣꯏꯔꯣꯝꯗꯗꯤ ꯀꯌꯥꯝ ꯌꯥꯝ ꯁꯥꯕꯒꯤ ꯑꯗꯨꯃꯥꯏꯅ ꯇꯧꯔꯕ ꯅꯠꯇ꯭ꯔꯒꯅ ꯁꯥꯕ ꯈ꯭ꯔꯥ ꯐꯕ꯭ꯔꯣ ꯀꯃꯥꯏ ꯇꯧꯒꯦ ꯋꯦꯗꯔꯗꯣ
ꯑꯁꯤ ꯌꯥꯝ ꯁꯥꯏ ꯉꯔꯥꯡꯁꯨ ꯈꯨꯁꯥ ꯑꯃ ꯁꯥꯏ ꯑꯩꯈꯣꯏ ꯑꯣꯝꯆꯥꯛꯅꯔꯒ ꯁꯥꯕ ꯑꯃꯗꯣ ꯑꯗꯨꯃꯥꯏꯅ ꯇꯧꯋꯤ ꯍꯨꯃꯥꯡꯁꯤꯅ ꯍꯛ ꯇꯤꯜ ꯂꯦꯞꯇꯕꯤꯗ ꯑꯣꯔꯣꯔꯣꯔꯣꯅꯦ ꯆꯦꯟꯗꯔꯤꯁꯦ ꯏꯔꯨꯖ ꯏꯔꯨꯖꯅ ꯑꯗꯨꯝ ꯂꯋꯥꯏꯗꯩꯩ ꯍꯨꯃꯥꯡ ꯇꯥꯔꯛꯏ ꯀꯩ ꯍꯥꯏꯕꯒꯤ ꯇꯥꯏꯞꯇꯣ ꯑꯗꯨꯗꯅꯤ ꯇꯧꯔꯤꯁꯦ ꯍꯣꯏ ꯌꯥꯝ ꯁꯥꯏ ꯑꯗꯣ ꯑꯩꯈꯣꯏꯁꯨ ꯁ꯭ꯋꯥꯏꯁꯤꯗ ꯖꯥꯝꯁꯤ ꯍꯧꯕꯅꯦꯕ ꯖꯥꯝ ꯄꯥꯝꯕꯤ ꯑꯃ ꯑꯗꯣ ꯍꯟꯗꯛꯇꯤ ꯑꯗꯨꯏ ꯖꯥꯝ ꯄꯥꯝꯕꯤꯁꯤꯁꯨ ꯍꯧꯕ ꯎꯗ꯭ꯔꯦꯅꯦ ꯇꯧꯔꯤꯁꯦ ꯑꯗꯨꯅ ꯆꯥꯗ꯭ꯔꯕꯅꯤ ꯑꯩꯗꯤ ꯆꯥꯅꯤꯡꯕꯅꯤꯅꯦ ꯖꯥꯝꯗꯣ ꯑꯗꯒꯤ ꯍꯩꯅꯧꯁꯨ ꯂꯣꯏꯒ꯭ꯔꯦ ꯑꯗꯨꯒ ꯈꯣꯏ ꯁ꯭ꯋꯥꯏꯗ ꯂꯤꯆꯤꯒ ꯇꯧꯔꯝꯃꯤ ꯂꯤꯆꯤꯗꯨꯨꯁꯨ ꯂꯣꯏꯒ꯭ꯔꯦ ꯑꯗꯣ ꯌꯨꯝꯗꯕꯨꯗꯤ ꯑꯁ ꯍꯩꯅꯧꯗꯣ
ꯑꯗꯨꯁꯨ ꯑꯆꯥꯔꯒꯗꯤ ꯁꯦꯝꯃ ꯊꯝꯍꯧꯗ꯭ꯔꯕꯣ ꯈꯔ ꯑꯁꯪꯕ ꯍꯦꯛꯆꯤꯜꯂꯒ
ꯑꯣ ꯑꯗꯨꯏꯗꯣ ꯂꯤꯆꯤꯗꯣ ꯂꯤꯆꯤ ꯍꯥꯏꯔ ꯑꯩꯈꯣꯏꯁꯦ ꯅꯍꯥꯟ ꯅꯣꯡꯃ ꯂꯤꯆꯤꯁꯦ ꯕꯖꯥꯔꯗꯩ ꯂꯩꯔꯛꯑꯦꯕ ꯄꯥꯟꯗꯤ ꯄꯥꯟꯗꯕꯅꯤꯅ ꯂꯩꯔꯛꯄ ꯑꯗꯨ ꯀꯥꯟꯁꯤꯗꯅꯦ ꯌꯥꯝ ꯍꯥꯎꯅ ꯆꯥꯅꯤꯡꯅ ꯂꯩꯔꯛꯄꯅꯦꯕ ꯑꯗꯨꯗꯨꯒ ꯂꯤꯆꯤꯁꯤꯅ ꯃꯅꯨꯡꯁꯤ__ ꯗ ꯐꯔꯝꯗ꯭ꯔꯥꯕ ꯑꯗꯨꯃꯥꯏ ꯃꯥ ꯃꯄꯥꯟꯗ ꯌꯦꯡꯕ ꯀꯥꯟꯗꯗꯤ ꯃꯁꯛꯁꯦ ꯌꯥꯝ ꯐꯖꯩꯌꯦꯕ ꯑꯗꯨꯝ ꯀꯩꯝ ꯇꯧꯗꯕ ꯃꯥꯟꯕ ꯑꯗꯨꯗꯨꯒ ꯁꯨꯝ ꯃꯀꯨꯖꯦ ꯈꯣ ꯀꯥꯟ ꯃꯅꯨꯡ ꯁꯨꯝ ꯌꯦꯡꯖꯜꯂꯀꯥꯟꯗ ꯃꯅꯨꯡꯗ ꯐꯠꯇꯕ ꯃꯌꯥꯝ ꯃꯌꯥꯝ ꯌꯥꯎꯔꯝꯕꯗꯣ ꯈꯪꯕ꯭ꯔꯥ ꯑꯗꯨꯃꯥꯏꯅ ꯇꯧꯔꯦ ꯑꯗꯩꯗꯤ ꯑꯩꯈꯣꯏꯁꯦ ꯑꯩꯗꯤ ꯈꯪꯗꯕꯤꯗ ꯑꯩꯈꯣꯏ ꯏꯃꯥꯟꯅꯕꯤ ꯑꯃꯒ ꯑꯩꯒꯒꯗꯤ ꯑꯗꯨꯝ ꯈꯪꯗꯕꯤꯗ ꯑꯅꯤꯗꯤ ꯆꯥꯁꯤꯟ ꯆꯥꯁꯤꯟ ꯊꯣꯛꯈ꯭ꯔꯦꯕ ꯑꯗꯣ ꯏꯃꯥꯟꯅꯕꯤ ꯑꯃꯁꯤꯅ ꯀꯣꯟꯅ ꯃꯥꯅ ꯆꯥꯕ ꯀꯥꯟꯗ ꯌꯥꯎꯔꯝꯃꯕ ꯍꯧꯖꯤꯛꯀꯤ__ ꯄꯣꯠꯇꯣ ꯑꯗꯩꯗꯤ ꯑꯩꯈꯣꯏꯁꯦ ꯌꯥꯝ ꯍꯩꯅꯒꯤꯗ꯭ꯔꯦꯕ ꯇꯤꯆꯤꯁꯦ ꯃꯇꯨꯡꯗ ꯑꯃꯨꯛ ꯍꯟꯅ ꯆꯥꯅꯤꯡꯕꯗꯣ ꯄꯣꯛꯈꯤꯗ꯭ꯔꯦ ꯑꯗꯩꯗꯤ ꯑꯃꯨꯛ ꯂꯩꯔꯒ ꯆꯥꯒꯤꯗ꯭ꯔꯦ ꯑꯁꯪꯕ ꯇꯦꯛ ꯇꯦꯛ ꯂꯥꯎꯕꯗꯨ ꯎ ꯎꯔꯁꯨ ꯑꯗꯨꯝ ꯑꯩꯈꯣꯏꯅ ꯍꯥꯟꯅ ꯆꯥꯒꯤꯕꯗꯣ ꯑꯗꯨꯝ ꯅꯤꯡꯁꯤꯡꯉ ꯂꯩꯕꯗꯣ ꯑꯗꯩꯗꯤ ꯆꯥꯒꯤꯗ꯭ꯔꯦ ꯃꯥꯗꯤ ꯃꯅꯨꯡꯗ ꯈꯔꯥ ꯐꯠꯇꯕꯁꯦ ꯈꯔ ꯌꯥꯎꯒꯜꯂꯦ ꯍꯥꯏꯕ ꯑꯗꯨꯅ ꯅꯪꯁꯨ ꯆꯥꯕ ꯀꯥꯟꯗ ꯃꯨꯟꯅ ꯃꯨꯟꯅ ꯌꯦꯡꯉꯥ ꯑꯣꯏꯅ__ ꯆꯧ ꯅꯠꯇ꯭ꯔꯥꯗꯤ ꯌꯥꯎꯔꯝꯅꯤ
ꯍꯣꯏ ꯆꯥꯒꯦ ꯑꯗꯣ ꯑꯩꯈꯣꯏ ꯁꯋ꯭ꯥꯏꯒꯤꯗꯨꯕꯨꯗꯤ ꯃꯣꯏꯖꯨ ꯃꯥꯁꯨ
ꯂꯤꯆꯤꯖꯤ ꯑꯩꯈꯣꯏꯒꯤ ꯃꯣꯏꯒꯤ ꯃꯧ ꯃꯀꯣꯛꯁꯤ ꯌꯥꯎꯔ ꯌꯥꯎꯔ ꯍꯦꯛꯇ꯭ꯔꯥꯗꯤꯀꯣ ꯃꯥꯗꯤ ꯍꯦꯛ ꯑꯗꯨꯨ ꯀꯨꯏꯅ ꯊꯝꯕꯗꯤ ꯌꯥꯗꯦꯕ ꯍꯦꯛ ꯀꯨꯏꯅ ꯊꯕ ꯃꯤꯅꯤꯠ ꯃꯉꯥꯏ ꯃꯅꯨꯡꯁꯤ ꯇꯨꯃꯤꯠꯁꯤ ꯃꯌꯥꯝ ꯏꯜꯂꯛꯇꯣꯏꯅꯦꯕ ꯑꯗꯨꯏꯗꯨꯅ ꯃꯣꯏ ꯌꯦꯟ ꯑꯗꯨꯗꯨꯁꯨ ꯃꯁꯥ ꯃꯁꯥ ꯑꯣꯏꯅ ꯄꯨꯜꯂꯒ ꯑꯗꯨꯃꯥꯏꯅ ꯑꯗꯨꯃꯥꯏꯅ ꯌꯣꯜꯂꯤꯗꯅ ꯍꯥꯏꯗꯤ ꯀꯩꯒꯤꯅꯣ ꯍꯥꯏꯕ ꯃꯇꯝꯗ ꯃꯣꯏꯁꯨ ꯀꯨꯏꯅ ꯍꯣꯏ ꯑꯗꯨꯅꯤ ꯃꯄꯥꯟꯗꯩ ꯐꯖꯔꯒ ꯃꯅꯨꯡꯗ ꯑꯗꯨꯃꯥꯏꯅ ꯇꯤꯟ ꯆꯪꯕꯁꯤ ꯍꯦꯛꯇ ꯌꯥꯎꯔꯝꯃꯤ ꯄꯣꯠꯁꯦ ꯑꯗꯨꯃꯥꯏ ꯇꯧꯔ ꯍꯥꯎꯅ ꯆꯥꯒꯦꯌꯥ ꯈꯜꯂ ꯂꯩꯔꯀꯥꯟꯗ ꯑꯗꯨꯃꯥꯏꯅ ꯃꯅꯨꯡꯗ ꯇꯤꯟ ꯆꯪꯉꯝꯕꯗꯨ ꯕꯤꯠꯇꯤ ꯌꯥꯝ ꯂꯩꯇꯕꯅꯤ ꯕꯤꯠ ꯍꯟꯕꯅꯦ ꯑꯗꯨꯏ ꯊꯕꯛꯇꯣꯏꯁꯤ ꯄꯩꯁꯥꯁꯨ ꯃꯥꯡꯉꯦ ꯅꯣꯏ ꯕꯤꯠꯁꯨꯨ ꯂꯩꯔꯝꯃꯔꯣꯏ ꯃꯇꯨꯡ ꯂꯩꯔꯉꯥꯏꯁꯨ ꯀꯤꯔꯅꯤ ꯇꯧꯔꯁꯦ ꯑꯗꯨ ꯍꯩꯅꯧ ꯅꯣꯏ ꯍꯩꯅꯧ ꯍꯥꯏꯗꯣ ꯍꯩꯅꯧ ꯆꯥꯔꯗꯤ ꯁꯦꯝꯍꯧꯗ꯭ꯔꯕꯣ ꯍꯟꯗꯛ ꯀꯃꯥꯏ ꯇꯧꯒꯦ
ꯎꯝ ꯍꯟꯗꯛꯇꯤ ꯍꯩꯅꯧ ꯑꯆꯥꯔꯗꯤ ꯁꯦꯝꯕꯒꯤ ꯃꯇꯝꯗꯣ ꯑꯩꯈꯣꯏ ꯂꯩꯍꯧꯗ꯭ꯔꯦ ꯍꯥꯏꯗꯤ ꯑꯁꯪꯕꯗꯣ ꯑꯗꯨꯝ ꯈꯔ ꯈꯔ ꯈꯣꯏ ꯁꯤꯗꯗꯤ ꯌꯥꯝ ꯌꯥꯝ ꯇꯞ ꯍꯥꯏꯗꯤ ꯄꯥꯟꯕꯗꯣ ꯌꯥꯝ ꯌꯥꯝ ꯄꯤꯛꯅ ꯄꯤꯛꯅ ꯄꯥꯜꯍꯧꯔꯤꯕ ꯑꯗꯨ ꯄꯥꯟꯅꯔꯤꯕꯅꯤꯅ ꯑꯩꯈꯣꯏꯅ ꯍꯦꯛꯄꯁꯤꯁꯨ ꯌꯥꯝ ꯊꯣꯏꯅ ꯐꯪꯗꯕꯥ ꯑꯗꯨ ꯌꯥꯝ ꯄꯤꯛꯄꯅꯤꯅ ꯆꯥꯕ ꯀꯥꯟꯗꯁꯨ ꯁ ꯈꯪꯗꯦ ꯍꯥꯎꯇꯕꯥ ꯑꯗꯨꯗꯨꯒꯤ ꯑꯩꯈꯣꯏꯁꯦ ꯍꯥꯎꯗꯣꯏ ꯃꯥꯟꯗꯦꯅ ꯇꯧꯗ꯭ꯔꯦꯕ ꯑꯗꯨꯒ ꯈꯔ ꯍꯦꯛꯑꯒ ꯑꯃ ꯑꯅꯤ ꯆꯥꯔꯨꯀꯥꯟꯗ ꯍꯥꯎꯇꯕꯗꯩꯗꯤ ꯑꯩꯈꯣꯏꯁꯦ ꯍꯦꯛꯄꯗꯨ ꯇꯣꯛ ꯇꯣꯛꯈ꯭ꯔꯦꯕ ꯑꯗꯣ ꯌꯨꯝꯗ ꯆꯠꯀꯥꯟꯗꯕꯨꯗꯤ ꯑꯗꯨꯝ ꯑꯆꯧ ꯑꯆꯧꯕ ꯃꯌꯥꯝ ꯃꯌꯥꯝ ꯄꯥꯜꯂ ꯒ ꯀꯩꯅꯣ ꯇꯧꯍꯧꯋꯦ ꯑꯥ ꯃꯨꯟꯕꯁꯨ ꯌꯥꯎꯔꯝꯃꯦꯕ ꯑꯗꯣ ꯑꯩꯈꯣꯏꯅ ꯀꯩꯅꯣ ꯇꯧꯗ꯭ꯔꯦ ꯎꯝ ꯌꯨꯝꯗꯕꯨꯗꯤ ꯁꯦꯝꯍꯧꯋꯦ ꯑꯗꯣ ꯍꯣꯁꯇꯦꯜꯗ ꯑꯣꯏꯅꯗꯤ ꯑꯩꯈꯣꯏ ꯁꯦꯝꯃꯒ ꯆꯥꯕꯗꯣ ꯑꯗꯨꯗꯤ ꯆꯥꯗ꯭ꯔꯦ
ꯍꯣꯏꯗꯥ ꯑꯗꯣ ꯍꯌꯦꯡ ꯀꯩꯅꯣ ꯆꯥꯍꯧꯗ꯭ꯔꯁꯨ ꯍꯩꯅꯧꯗ ꯆꯥꯎꯍꯧꯗ꯭ꯔꯖꯨ ꯍꯌꯦꯡ ꯍꯩꯀꯨ ꯃꯇꯝ ꯑꯃꯨꯛ ꯌꯧꯔꯛꯑꯦ ꯍꯧꯖꯤꯛ ꯍꯩꯀꯨ ꯑꯃꯨꯛ ꯐꯨꯜꯗ ꯄꯨꯜꯂꯞ ꯁꯤꯟ ꯊꯨꯡꯉꯩ ꯄꯥꯜꯂꯛꯑꯝꯅꯦ ꯍꯩꯀꯨ ꯄꯥꯝꯕꯤ ꯍꯧꯔꯤ ꯃꯌꯥꯝꯗꯣ ꯑꯗꯣ ꯍꯩꯒꯨ ꯑꯆꯥꯔ ꯑꯃꯨꯛ ꯐꯖꯅ ꯆꯥꯔꯣ ꯑꯗꯨꯒ ꯑꯗꯣ ꯍꯟꯗꯛ ꯍꯩꯀꯨ ꯑꯆꯥꯔꯗꯣ ꯑꯣꯏ ꯁꯦꯝꯖꯤꯜꯂꯣ ꯍꯩꯒꯩꯗꯤ ꯍꯩꯀꯨꯅꯁꯨ ꯍꯦꯟ ꯐꯕꯁꯨ ꯍꯛꯆꯥꯡꯗ ꯀꯥꯟꯅꯕꯁꯨ ꯍꯦꯜꯂꯤꯅꯤꯅ ꯀꯃꯥꯏ ꯗ ꯑꯗꯣ ꯐꯔꯦ ꯋꯥꯔꯤꯁꯤ ꯃꯈꯥ ꯑꯃꯨꯛ ꯃꯊꯪꯗ ꯁꯥꯟꯅꯔꯁꯦ
ꯑꯣ ꯍꯣꯏ ꯍꯣꯏ ꯑꯗꯨꯗꯤ ꯊꯝꯃꯒꯦ ꯑꯩꯁꯨ